ꯇꯥꯔꯦ ꯇꯥꯔꯦ ꯇꯥꯕ꯭ꯔꯣ
ꯑꯣ ꯇꯥꯢ
ꯅꯣꯔꯃꯦꯜꯗꯁꯨ ꯈꯔ ꯂꯣꯗꯤ ꯑꯣꯢꯌꯦꯀꯣ ꯃꯤ ꯑꯇꯩ ꯌꯦꯡꯉꯗꯤ ꯍꯥꯢꯕꯗꯤ ꯀꯣꯜ ꯇꯧꯕ ꯀꯥꯟꯗ ꯑꯗꯨ ꯑꯣꯢꯔꯖꯨ ꯂꯥꯎꯠ ꯏꯁꯄꯤꯀꯔꯒꯨꯝꯕ ꯊꯣꯛꯑꯗꯤ ꯇꯥꯢꯌꯦꯕ
ꯍꯣꯢ ꯑꯩꯒꯤ ꯐꯣꯟꯅꯔ ꯈꯪꯗꯦ ꯑꯩꯒꯤ ꯏꯁꯄꯤꯀꯔꯅ ꯁꯣꯏꯕ꯭ꯔ ꯑꯩꯒꯤ ꯏꯁꯄꯤꯀꯔꯅ
ꯏꯁꯄꯤꯀꯔꯅꯗꯤ ꯁꯣꯏꯔꯝꯃꯣꯢ ꯅꯪ ꯑꯦꯌꯔꯄꯤꯁ ꯀꯨꯝꯕ ꯂꯩꯔꯗꯤ ꯑꯦꯌꯔꯄꯤꯁ ꯍꯥꯞꯄ ꯌꯦꯡꯉꯣ ꯃꯥꯏꯀ꯭ꯔꯣꯐꯣꯟꯗꯨꯅ ꯅꯦꯝꯊ ꯑ ꯅꯦꯝ ꯅꯦꯝꯕꯩ ꯑꯣꯏꯔꯝꯃꯗꯤ
ꯍꯥ
ꯑꯦꯌꯔꯄꯤꯁꯀꯨꯝꯕ ꯍꯥꯞꯄ꯭ꯔꯥ ꯍꯧꯖꯤꯛꯇꯣ ꯅ
ꯍꯥꯞꯇꯦ
ꯑꯣ ꯇꯥꯗꯤ ꯇꯥꯏꯗ ꯑꯗꯨꯝ ꯇꯥꯗꯤ ꯇꯥ ꯍꯥꯞꯇ꯭ꯔꯖꯨ ꯌꯥꯅꯤꯗꯥ
ꯑꯣ
ꯅꯨꯄꯥ ꯀꯣꯏꯕꯤꯒꯤ ꯃꯔꯝ ꯋꯥꯔꯤ ꯁꯥꯔꯒ ꯇꯥꯗ꯭ꯔꯦꯅꯦ ꯉꯁꯥꯏꯗꯣ ꯀꯥꯏ ꯌꯧꯔꯒꯦ ꯏꯕꯥꯅꯤꯕꯣ
ꯈꯪꯗ꯭ꯔꯦꯗ
ꯑꯝ ꯅꯨꯄꯥꯁꯦ ꯀ꯭ꯔꯤꯒꯤ ꯀꯣꯏꯅꯤꯡꯗꯦꯕ ꯅꯪꯅ ꯍꯥꯏꯕꯗꯣ ꯑꯦꯐꯣꯔꯠꯀꯨꯝꯕ ꯌꯥꯝ ꯊꯥꯖꯕ ꯃꯥꯡꯍꯜꯂꯦꯕ ꯅꯪꯅ ꯍꯥꯏꯕꯗꯣ
ꯑꯣ ꯍꯣꯏ
ꯅꯪ ꯉꯥꯡ ꯅꯪ ꯑꯉꯥꯡ ꯑꯣꯏꯔꯒ ꯑꯉꯥꯡ ꯑꯣꯏꯔꯒ ꯍꯥꯏꯕꯗꯤ ꯍꯣꯏ ꯑꯦꯛꯁꯄꯤꯔꯦꯟꯁ ꯂꯩꯇꯦ ꯍꯥꯏꯕꯗꯤ ꯅꯠ ꯇꯦꯀꯣ ꯑꯗꯨ ꯑꯣꯏꯔꯖꯨ ꯑꯉꯥꯡ ꯑꯣꯏꯔꯒ ꯅꯪ ꯀꯃꯥꯏꯅ ꯅꯪꯒꯤ ꯊꯥꯖꯕ ꯃꯥꯡꯍꯟꯈ꯭ꯔꯕꯣ
ꯑꯁ ꯍꯥꯏꯕꯗꯤ ꯈꯪꯗꯦ ꯀꯃꯥꯏꯅ ꯍꯥꯏꯁꯤꯔꯥ ꯁ ꯎꯝ ꯎꯝ ꯑꯁ ꯀꯥꯡꯗ ꯃꯇꯥꯡ ꯃꯇꯥꯡ ꯂꯥꯛꯄ ꯀꯥꯟꯗꯗꯤ ꯍꯥꯏꯕ ꯍꯩꯌꯦ ꯑꯗꯨꯏ ꯑꯣꯏꯁꯨ ꯍꯧꯖꯤꯛꯇ ꯑꯗꯨꯝ ꯍꯥꯢꯌꯨ ꯍꯥꯏꯔꯗꯤ ꯒꯤꯠ ꯇꯥꯕ ꯉꯝꯗꯦ ꯍꯥꯏꯅꯤꯉꯥꯏꯗꯣ ꯀ꯭ꯔꯤ ꯍꯥꯏꯁꯤꯔꯥ ꯌꯥꯝꯅ ꯑ ꯑꯄꯤꯛ ꯑꯄꯤꯛ ꯄꯤꯛ ꯄ꯭ꯔꯣ ꯑꯄꯤꯛ ꯑꯄꯤꯛꯄꯀꯣ ꯏꯁꯃꯣꯜ ꯏꯐꯣꯔꯠꯁꯀꯨꯝꯕꯀꯣ ꯑꯗꯨꯒꯨꯝꯕꯗꯣ ꯐꯖꯅ ꯎꯕ ꯉꯝꯃꯦꯕ ꯑꯈꯣꯏꯗꯤꯀꯣ ꯑꯥ ꯑꯗꯨꯒꯤ ꯑꯗꯨꯒꯨꯝꯕ ꯋꯥꯠꯄꯒꯨꯝꯕ ꯇꯧꯕ ꯀꯥꯟꯗꯀꯣ
ꯑꯠꯆꯥ
ꯑꯗꯨꯝ ꯄꯤꯛ ꯄꯤꯛꯄ ꯈꯣꯏꯗꯣ ꯑꯈꯣꯏ ꯉꯣꯟꯗꯗꯤ ꯌꯥꯝ ꯆꯥꯎꯋꯦꯕ
ꯎꯝ ꯑꯣꯏꯒꯅꯤꯗꯥ ꯅꯪꯁꯦ ꯌꯥꯝ ꯁꯦꯟꯁꯤꯇꯤꯞ ꯑꯣꯏꯕ ꯃꯥꯜꯂꯦꯗꯥ
ꯑꯣ ꯑꯗꯨꯃꯥꯏꯅ ꯍꯣꯏ ꯑꯣꯏꯈ꯭ꯔꯦ ꯍꯣꯏ
ꯑꯁ ꯅꯨꯡꯁꯤꯕꯤꯈ꯭ꯔꯦꯗ ꯀꯣꯏꯕꯤꯔꯒꯦ
ꯑꯦ ꯍꯦ ꯍꯦ ꯌꯥꯢꯅꯦ
ꯍꯦ ꯁꯛ ꯁꯛ ꯈꯪꯗ꯭ꯔꯤꯀꯥꯟꯗꯒꯤ ꯀꯣꯏꯕꯤꯔꯒꯦ
ꯌꯥꯔꯅꯤꯗꯥ
ꯑꯠꯁꯥ ꯌꯥꯅꯤꯗꯥ ꯌꯥꯅꯤꯗꯥ ꯏꯀꯥꯏꯕ ꯁꯥꯔꯤꯅꯦ ꯑꯩꯅ ꯈꯟꯕꯗ ꯅꯨꯄꯤꯁꯤꯡꯁꯦ ꯅꯧꯔꯤꯀꯥꯟꯗ ꯅꯨꯄꯥ ꯀꯣꯏꯕꯗ ꯄꯪ ꯄꯪ ꯅꯨꯄꯥꯁꯤꯡꯁꯤ ꯅꯨꯄꯤ ꯈꯛꯇ ꯌꯦꯡꯉ ꯄꯪꯄꯪ ꯀꯣꯏꯅꯤꯡꯕꯤ ꯀꯣꯏꯕꯅꯤꯡ ꯃꯤꯡꯆꯠꯀꯤꯗꯃꯛꯇ ꯑꯗꯣ ꯅꯨꯄꯤꯁꯤꯡꯁꯦ ꯑꯗꯨꯃꯥꯏꯅ ꯊꯦꯡꯅꯔꯛꯄꯅꯤꯅ ꯅꯨꯄꯤꯁꯤꯡꯁꯦ ꯑꯍꯟ ꯈꯔ ꯄꯥꯝꯕ ꯃꯥꯜꯂꯦ ꯑꯗꯨꯏꯗꯃꯛꯇ ꯈꯔ ꯒ꯭ꯌꯥꯟ ꯇꯥꯕ ꯃꯤ
ꯈꯪꯗꯦꯗꯥ
ꯅꯈꯣꯟ ꯐꯖ ꯇꯥꯗ꯭ꯔꯦꯀꯣ
ꯑꯁ ꯑꯩꯒꯤ ꯅꯦꯠ ꯑꯣꯏꯔꯝꯃꯅꯤꯗꯥ ꯅꯪꯒꯤ ꯑꯣꯏꯔꯝꯃꯣꯏ ꯑꯩꯒꯤ ꯑꯣꯏꯔꯝꯃꯅꯤ
ꯇꯥꯏ ꯍꯧꯖꯤꯛꯇꯤ ꯀꯟꯅ ꯇꯥꯏ ꯃꯨꯛꯀꯥ
ꯎꯝ
ꯅꯪꯅ ꯉꯥꯡꯗꯕꯒꯤꯔ ꯅꯦꯠꯅꯔ ꯈꯪꯗ꯭ꯔꯦ ꯑꯣ ꯌꯥꯏꯌꯦ ꯑꯗꯣ ꯑꯩꯅ ꯍꯥꯏꯕꯗꯨꯗꯤ ꯅꯪ ꯑꯗꯨꯃꯥꯏꯅ ꯇꯧꯕꯒꯤ ꯑꯍꯟ ꯄꯥꯝꯃꯒꯦꯔꯥ ꯍꯥꯏꯕꯅꯤꯅ ꯑꯩ ꯄꯥꯎꯈꯨꯝ ꯇꯥꯗ꯭ꯔꯦꯕ
ꯑꯣ ꯑꯗꯨ ꯑꯍꯟ ꯑꯣꯏꯔꯁꯨ ꯍꯥꯏꯕꯗꯤ ꯀꯣ ꯚꯥꯍꯥꯞ ꯇꯥꯗꯕ ꯈꯔꯁꯨ ꯂꯩꯌꯦ ꯃꯤꯁꯤꯡꯁꯦ ꯑꯩ ꯑꯗꯨꯝ ꯊꯦꯡꯅꯔꯞ ꯍꯥꯏꯕꯗꯤ ꯑꯩꯅ ꯃꯤꯗ ꯎꯕꯗꯣ ꯃꯤ ꯑꯗꯨꯝ ꯀꯣ ꯃꯤ ꯈꯪꯅꯕꯋꯟꯅꯦꯗ ꯑꯩ ꯎꯕꯗꯣ ꯍꯥꯏꯕꯅꯦꯗꯥ ꯑꯩꯅ ꯍꯦ ꯑꯦꯛꯁꯄ꯭ꯔꯦꯟꯁꯇꯤ ꯅꯠꯇꯦ ꯎꯍꯨꯝ
ꯃꯤꯀꯣꯏꯕ ꯌꯦꯡꯉꯣꯗꯅꯥ ꯈꯪꯅꯤꯉꯥꯏ
ꯑꯁ ꯀꯤꯌꯦꯗꯥ ꯑꯗꯨꯒꯨꯝꯕꯗꯤ ꯍꯥꯏꯕꯗꯤ ꯍꯥꯏꯕꯗꯤ ꯍꯥꯏꯕꯗꯤ ꯌꯥꯝꯅ ꯀꯣ ꯑꯥ ꯀꯩꯅꯣꯃꯥ ꯃꯥꯟꯅꯗꯕꯅꯤꯅꯀꯣ ꯌꯥꯝꯅ ꯈꯦꯠꯅꯔꯗꯤ ꯍꯥꯏꯔꯗꯤ ꯑꯃꯨꯛꯀ ꯀꯔꯤꯔ ꯑꯉꯥꯡꯅꯤꯅ ꯎꯁꯤꯠꯄꯤꯗꯕ ꯈꯣꯏꯁꯨ ꯂꯩꯒꯦꯔꯥꯅ ꯀꯤꯕꯀꯣ
ꯑꯠꯆꯥ
ꯑꯥ ꯑꯗꯨꯝ ꯂꯩꯕꯅꯦ ꯑꯗꯨꯝ ꯂꯩꯕꯅꯦ ꯑꯗꯨꯝ ꯂꯩꯕꯅꯦ ꯑꯃ ꯑꯃꯗꯤ
ꯀꯤꯕ ꯍꯥꯏꯕꯁꯤꯗ ꯑꯐꯕꯅꯦꯗꯥ ꯑꯃꯔꯣꯝꯗ ꯑꯐꯕꯅꯦ ꯍꯥꯏꯕꯗꯤ ꯅꯪ ꯀꯤꯔꯗꯤ ꯅꯪꯁꯦ ꯅꯁꯥꯅ ꯑꯥ ꯑꯦꯋꯦꯔ ꯑꯣꯏꯌꯦꯕ ꯑꯗꯨ ꯑꯣꯏꯔꯗꯤ ꯅꯪꯁꯦ ꯃꯤ ꯑꯐꯞ ꯐꯠꯇꯕꯗꯤ ꯊꯦꯡꯅꯔꯣꯏ ꯑꯍꯟ ꯑꯍꯟ ꯑꯣꯏꯕ ꯍꯥꯏꯕꯁꯦ ꯆꯍꯤ ꯀ꯭ꯌꯥꯐꯥꯎ ꯑꯍꯟ ꯑꯣꯏꯕ ꯌꯥꯕ꯭ꯔꯣ ꯍꯥꯏꯕꯗꯤ ꯅꯪꯒꯤ ꯑꯍꯣꯏ ꯆꯍꯤꯁꯦ ꯀꯨꯟ ꯃꯉꯥ ꯍꯦꯜꯂꯗꯤ ꯃꯤꯁꯦ ꯅꯨꯄꯤꯁꯤꯡꯁꯦ ꯆꯍꯤ ꯇꯔꯥ ꯍꯦꯜꯂꯁꯨ ꯌꯥꯏ ꯍꯥꯏꯕꯅꯦꯕꯥ ꯑꯗꯣ ꯅꯪꯗꯗꯤ ꯀꯃꯥꯏ ꯇꯧꯕꯥ ꯍꯧꯖꯤꯛ ꯐꯥꯎ ꯅꯪꯒꯤ ꯃꯣꯠꯇꯥ
ꯑꯩꯁꯦ ꯎꯝ ꯑꯩꯠꯇꯤꯟ ꯁꯨꯔꯗꯤ ꯇꯣꯏꯟꯇꯤ ꯐꯥꯏꯚ ꯇꯣꯏꯟꯇꯤ ꯐꯣꯔ ꯑꯗꯨꯋꯥꯏꯗ ꯐꯥꯎꯗꯤ ꯌꯥꯔꯤ
ꯑꯠꯆꯥ ꯌꯥꯏꯅ ꯑꯗꯨꯗꯤ ꯑꯁ ꯆꯍꯤꯁꯨ ꯅꯪ ꯆꯞ ꯆꯥꯅ ꯍꯥꯏꯔꯛꯈ꯭ꯔꯦꯍꯦ
ꯑꯁ ꯈꯪꯗ꯭ꯔꯦ ꯀꯃꯥꯏꯅ ꯍꯣꯠꯅꯁꯦꯔ ꯅꯪꯉꯣꯟꯗ ꯈꯔ ꯇꯤꯞꯁ ꯇꯤꯞꯁꯀ ꯇ꯭ꯔꯤꯛꯁ ꯈꯔ ꯄꯤꯔꯛꯑꯣꯗꯅꯥ ꯍꯣꯠꯅꯅꯤꯉꯥꯏ
ꯁꯦ ꯌꯥꯔꯔꯣꯏꯗꯥ
ꯀꯩꯅꯣ ꯌꯥꯔꯔꯣꯏ ꯍꯥꯏꯕꯗꯤ ꯀꯩꯅꯣ?
ꯁ꯭ꯂꯤꯕ꯭ꯔꯤꯇꯤ ꯂꯥꯛꯔꯁꯨ ꯌꯥꯔꯣꯏ ꯍꯧꯖꯤꯛꯇꯤ
ꯑꯦꯁ ꯇꯧꯌꯦꯗꯥ ꯁꯦꯂꯦꯕ꯭ꯔꯤꯇꯤ ꯂꯥꯛ ꯂꯥꯛꯑꯁꯨ ꯌꯥꯔꯣꯏ ꯍꯥꯏꯌꯦ
ꯑꯥ ꯏꯔꯠꯗ ꯂꯩꯔꯤꯌꯦꯕꯀꯣ ꯈꯪꯗꯦꯗꯥ
ꯑꯠꯆꯁꯥ ꯅꯪ ꯅꯨꯄꯥ ꯀꯥꯏꯅꯕ ꯀꯨꯏꯗ꯭ꯔꯤ ꯃꯥꯜꯂꯦꯗ ꯑꯗꯨꯗꯤ?
ꯋꯣꯍꯣꯏ ꯑꯗꯨꯃꯥꯏꯅꯔꯦ ꯍꯣꯏꯑꯦ
ꯎꯝ ꯌꯥꯏ ꯌꯥꯏ ꯑꯗꯨ ꯅꯣꯏꯁꯨ ꯍꯧꯖꯤꯛꯁꯨ ꯋꯥꯔꯤ ꯁꯥꯔꯤꯕ ꯅꯠꯇ꯭ꯔꯒ ꯂꯣꯏꯁꯤꯟꯒ꯭ꯔꯕꯣ?
ꯑꯥ ꯂꯣꯏꯁꯤꯟꯈ꯭ꯔꯦ ꯑꯗꯨ ꯃꯥ ꯃꯥꯁ ꯎꯝ ꯑꯗꯨꯃꯥꯏꯅꯅꯦꯗ
ꯑꯥꯏꯁ ꯑꯥꯏꯁ ꯀ꯭ꯔꯤꯝ ꯄꯤꯖꯒꯦ ꯂꯥꯑꯣ ꯑꯩꯉꯣꯟꯗ
ꯍꯦ ꯍꯦ
ꯑꯥꯏꯁ ꯀ꯭ꯔꯤꯝ ꯑꯍꯥꯎ ꯑꯍꯥꯎꯕ ꯀꯔꯝꯕ ꯐ꯭ꯂꯦꯚꯔ ꯄꯥꯝꯕ꯭ꯔꯣ ꯁꯇ꯭ꯔꯣꯕꯦꯔꯤ ꯄꯥꯝꯕ꯭ꯔꯣ ꯕ꯭ꯂꯨꯕꯦꯔꯤ ꯄꯥꯝꯕ꯭ꯔꯣ? ꯅꯪꯗꯤ ꯚꯦꯅꯤꯂꯥ ꯄꯥꯝꯕ꯭ꯔꯣ?
ꯌꯥꯔꯅꯤꯗꯥ
ꯏꯀꯥꯏꯅꯨꯗ ꯑꯥꯏꯁ ꯀ꯭ꯔꯤꯝꯗꯕꯣ ꯇꯥꯡꯕꯁꯨ ꯅꯠꯇꯕꯗꯨꯕꯨ ꯆꯥꯝꯃ ꯆꯅꯤ ꯈꯛꯇꯕꯨ
ꯁꯦꯁ ꯅꯤ ꯃꯤꯗꯤ ꯌꯥꯝꯅ ꯏꯅꯛ ꯈꯨꯜꯂꯦꯀꯣ
ꯂꯨꯄꯥ ꯆꯥꯝꯃꯥ ꯆꯅꯤ ꯆꯠ ꯂꯨꯄꯥ ꯆꯥꯝꯃ ꯆꯅꯤꯒꯤ ꯇ꯭ꯔꯤꯠ ꯇꯧꯕꯗ ꯏꯅꯥꯛ ꯈꯨꯜꯂꯦꯗꯤ ꯑꯩꯗꯤ ꯏꯀꯥꯏꯗꯨꯗꯤꯍꯦ
ꯍꯦ ꯍꯦ ꯑ ꯑꯗꯨꯏꯖꯨ ꯑꯩꯗꯤ ꯁꯇ꯭ꯔꯦꯟꯖꯔꯅꯤꯅꯥ ꯑꯗꯨꯃꯥꯏꯅ
ꯁꯇ꯭ꯔꯦꯟꯖꯔ ꯑꯣꯏꯔꯖꯨ ꯀꯩꯅꯣ ꯃꯤ ꯅꯨꯡꯉꯥꯏꯇ꯭ꯔꯗꯤ ꯇ꯭ꯔꯤꯠ ꯇꯧꯕꯤ ꯂꯣꯏꯔꯦ
ꯁꯦꯁ
ꯑꯗꯨꯒ ꯅꯪꯖꯨ ꯐ꯭ꯌꯨꯆꯔ ꯈꯔꯥ ꯅꯪꯒꯤ ꯐ꯭ꯌꯨꯆꯔꯁꯦ ꯈꯔ ꯐꯖꯕꯅꯤꯅꯀꯣ ꯑꯩꯁꯨ ꯈꯥꯏꯍꯧꯗ꯭ꯔꯗꯤ ꯃꯥꯡꯈꯤꯅꯤꯕ
ꯑꯦ
ꯒꯧꯍꯥꯇꯤꯗ ꯑꯥ ꯀꯔꯝꯕ ꯀꯔꯝꯕ ꯑꯦꯟꯇ꯭ꯔꯥꯟꯁ ꯊꯥꯕ꯭ꯔꯥ
ꯑꯩꯁꯦ ꯑꯦꯛꯖꯥꯝ ꯃꯌꯥꯝ ꯊꯥꯏ ꯑꯩꯁꯨ ꯑꯦꯝ ꯕꯤ ꯑꯦꯅꯦꯕ ꯑꯦꯝ ꯕꯤ ꯑꯦ ꯇꯥꯈ꯭ꯔꯕꯣ ꯈꯪꯕ꯭ꯔꯣ
ꯑꯦꯝ ꯕꯤ ꯑꯦ ꯇꯥꯗꯤ ꯇꯥꯈ꯭ꯔꯦ ꯍꯣꯏ
ꯑꯥ ꯃꯥꯁꯇꯔ ꯏꯟ ꯕꯤꯖꯤꯅꯦꯁ ꯑꯦꯗꯃꯤꯅꯤꯁꯇ꯭ꯔꯦꯁꯟ ꯍꯥꯏꯕꯅꯦꯕ ꯑꯩ ꯕꯤꯖꯤꯅꯦꯁ ꯃꯦꯅꯦꯖꯃꯦꯟ ꯁ꯭ꯇꯨꯗꯦꯟꯅꯦꯕ ꯑꯗꯣ ꯑꯩꯁꯦ ꯒ꯭ꯔꯦꯖꯨꯋꯦꯁꯟꯗꯁꯨ ꯑꯩ ꯐꯤꯖꯤꯛꯁ ꯂꯧꯋꯦ ꯑꯗꯣ ꯂꯣꯏꯅꯃꯛ ꯊꯥꯏꯑꯦ ꯐꯤꯖꯤꯛꯁꯀꯤꯁꯨ ꯒ꯭ꯔꯦꯖꯨꯋꯦꯁꯟꯒꯤꯁꯨ ꯃꯥ ꯃꯦꯅꯦꯖꯃꯦꯟꯒꯤꯁꯨ ꯍ꯭ꯌꯨꯃꯦꯟ ꯔꯤꯁꯣꯔꯁ ꯑꯃ ꯊꯥꯏꯌꯦ ꯃꯥꯔꯀꯦꯇꯤꯡꯒꯤ ꯊꯥꯏꯌꯦ ꯑꯦꯅꯤ ꯃꯤꯅꯦꯁꯃꯦꯟ ꯁꯨꯝ ꯊꯥꯕ ꯌꯥꯏ
ꯑꯣ
ꯂꯣꯏ ꯊꯥꯏꯑꯦ ꯍꯟꯗꯛꯇꯤ
ꯑꯣ ꯑꯣ ꯑꯗꯨꯗꯤ ꯂꯥꯏꯔꯤꯛ ꯍꯩꯅ ꯅꯣ
ꯂꯥꯏꯔꯤꯛ ꯍꯩ ꯍꯥꯏꯕꯗꯤ ꯈꯪꯗ꯭ꯔꯦ ꯑꯦꯚꯔꯦꯁ ꯑꯗꯨꯝ ꯑꯦꯚꯔꯦꯁꯇꯤ ꯑꯗꯨꯝ ꯍꯣꯏ ꯑꯦꯚꯔꯦꯁ ꯁꯇꯒꯤ ꯍꯥ ꯍꯦꯂꯦ ꯍꯥꯏꯕ ꯌꯥꯏ ꯈ꯭ꯔꯥꯗꯤ
ꯎꯝ ꯑꯣ ꯑꯗꯣ ꯐꯤꯖꯤꯛꯁꯁꯦ ꯑꯩ ꯌꯥꯝ ꯁꯣꯜꯂꯦꯕꯀꯣ ꯐꯤꯖꯤꯛꯁꯁꯦ ꯑꯉꯥꯡ ꯑꯣꯏꯕꯗꯒꯤ ꯑꯗꯨ ꯐꯤꯖꯤꯛꯁ ꯂꯧ ꯍꯥꯏꯔꯗꯤ ꯑꯩꯉꯣꯟꯗꯗꯤ ꯌꯥꯝ ꯋꯥꯡꯈ꯭ꯔꯦ ꯑꯗꯨꯒꯤ ꯊꯥꯛꯇꯣ
ꯎꯝ
ꯐꯤꯖꯤꯛꯁꯤ ꯑꯩꯉꯣꯟꯗꯗꯤ ꯌꯥꯝ ꯂꯨꯑꯦꯕꯀꯣ ꯕꯥꯕ ꯇꯥꯕꯁꯦ
ꯐꯤꯖꯤꯛꯁꯦ ꯒ꯭ꯔꯦꯖꯨꯋꯦꯁꯟꯗ ꯈꯔ ꯂꯨꯕꯅꯦ ꯑꯩ ꯑꯣꯅꯔ ꯄꯦꯄꯔ ꯄꯥꯏꯕꯗ ꯑꯩ ꯀꯦꯃꯤꯁꯇ꯭ꯔꯤ ꯃꯦꯠꯁ ꯐꯤꯖꯤꯛꯁ ꯂꯧꯕꯅꯦꯕ ꯑꯗꯣ ꯀꯦꯃꯤꯁꯇ꯭ꯔꯤꯅ ꯈ꯭ꯋꯥꯏꯗꯒꯤ ꯂꯥꯏꯕ ꯇꯥꯏ ꯃꯦꯠꯁꯅ ꯈ꯭ꯋꯥꯏꯗꯒꯤ ꯇꯔꯥꯏ ꯂꯨꯕꯗꯤ ꯇꯥꯏꯀꯣ ꯑꯗꯨꯕꯨ ꯐꯤꯖꯤꯛꯁꯁꯨ ꯑꯗꯨꯝ ꯂꯨꯕꯅꯦ
ꯎꯝ ꯎꯝ ꯍꯣꯏ ꯗꯨꯡꯃꯥꯏꯅ ꯑꯣꯏꯕꯅꯦ ꯑꯁꯦꯡꯕ
ꯀꯦꯃꯤꯁꯇ꯭ꯔꯤꯗꯤ ꯑꯗꯨꯝ ꯂꯥꯏꯈ꯭ꯔꯦꯗ ꯀꯩꯅꯣ ꯇꯧꯕꯗꯗꯤ ꯐꯤꯖꯤꯛꯁꯀꯥ ꯃꯦꯠꯁ ꯂꯧꯕꯅꯤꯅ ꯀꯦꯃꯤꯁꯇ꯭ꯔꯤꯗꯤ ꯌꯥꯝ ꯄꯥꯗꯦꯗ
ꯎꯝ ꯑꯗꯨꯝ ꯌꯥꯝꯅ ꯈꯪꯗꯦ ꯑꯩꯉꯣꯟꯗꯗꯤ ꯌꯥꯝ ꯂꯨꯋꯦꯕ ꯑꯗꯨ ꯁꯕꯖꯦꯛꯇ ꯌꯥꯝꯅ ꯄꯤꯕ ꯀꯥꯟꯗ ꯑꯃꯨꯛ ꯑꯃ ꯁꯣꯏꯕ ꯑꯃ ꯁꯣꯏꯕ ꯂꯣꯏꯕ
ꯎꯝ ꯅꯣꯏ ꯅꯣꯏ ꯍꯧꯖꯤꯛꯇꯤ ꯗꯥꯏꯔꯦꯛ ꯐꯣꯔ ꯏꯌꯥꯔ ꯗꯤꯒ꯭ꯔꯤꯗꯤ ꯑꯦꯠꯃꯤꯁꯟ ꯇꯧꯕ ꯃꯇꯝ ꯑꯣꯅꯔ ꯄꯦꯄꯔ ꯆꯨꯁ ꯇꯧꯈ꯭ꯔꯦꯗꯅ
ꯍꯣꯏ
ꯎꯝ ꯇꯧꯕꯗꯣ ꯅꯪ ꯆꯍꯤ ꯃꯔꯤ ꯂꯣꯏꯗ꯭ꯔꯤꯀꯥꯟꯗ ꯊꯕꯛ ꯐꯪꯉꯗꯤ ꯑꯦꯌꯔ ꯍꯣꯁꯇꯦꯁ ꯀꯨꯝꯕꯗꯤ ꯅꯨꯡꯉꯥꯏꯕꯅꯦ
ꯍꯣꯏ
ꯑꯩꯈꯣꯏ ꯃꯔꯨꯞꯁꯤꯡꯁꯨ ꯑꯦꯌꯔ ꯍꯣꯁꯇꯦꯁ ꯌꯥꯝ ꯂꯩꯌꯦ
ꯍꯣꯏ
ꯑꯗꯣ ꯂꯥꯏꯐꯇꯥꯏꯝ ꯂꯥꯏꯐꯇꯥꯏꯝꯒꯤ ꯖꯣꯞꯇꯤ ꯅꯠꯇꯦꯕꯀꯣ ꯁꯤꯗꯤ ꯍꯥꯏꯕꯗꯤ ꯑꯥ ꯌꯨꯝ ꯀꯩ ꯄꯥꯜꯂꯗꯤ ꯑꯉꯥꯡ ꯂꯩꯔꯗꯤ ꯌꯥꯗꯦꯕ ꯑꯥ ꯍꯅꯨꯔꯗꯤꯀꯣ ꯑꯦꯁ ꯂꯩ ꯑꯗꯨꯒꯤ ꯑꯗꯨꯝ ꯈꯪꯗꯦ ꯑꯩꯁꯦ ꯑꯗꯨꯝ ꯀꯣ ꯑꯗꯨꯝ ꯁꯨꯕ ꯀꯥꯟꯗ ꯑꯗꯨꯝ ꯑꯩꯒꯤ ꯏꯁꯥꯒꯤ ꯕꯤꯖꯤꯅꯦꯁ ꯑꯃ ꯍꯥꯡꯕ꯭ꯔꯥꯀꯣ ꯀꯣꯟꯅ ꯇꯧꯅꯤꯉꯥꯏꯒꯨꯝꯕ
ꯆꯞ ꯆꯥꯗ꯭ꯔꯥ ꯑꯗꯨꯗꯤ ꯑꯩꯅ ꯒꯣꯕꯔꯃꯦꯟ ꯊꯕꯛ ꯑꯃ ꯇꯧꯕ ꯅꯪꯅ ꯑꯗꯨ ꯇꯨꯡꯗ ꯑꯩꯅ ꯕꯤꯖꯤꯅꯦꯁ ꯑꯩꯒꯤ ꯕꯤꯖꯤꯅꯦꯁ ꯑꯥꯏꯗꯤꯌꯥꯗꯣ ꯅꯪꯕꯨ ꯊꯕꯛ ꯇꯧꯍꯜꯂꯒ ꯑꯣꯄꯔꯠ ꯇꯧꯍꯜꯂ ꯂꯣꯏꯔꯦ ꯀꯩꯅꯣ ꯅꯩꯔꯦ ꯑꯈꯣꯏ ꯋꯥꯔꯤꯖꯦ
ꯍꯣꯏ ꯑꯁꯦꯡꯕ ꯑꯁ ꯌꯥꯝ ꯅꯨꯡꯉꯥꯏ
ꯋꯥꯔꯤꯖꯦ ꯑꯗꯨꯝ ꯁꯥꯔꯛꯄꯗ ꯇꯥꯔꯛꯏꯅꯦꯍꯦ
ꯍꯣꯏ
ꯑꯗꯣ ꯑꯝ ꯅꯪꯗꯤ ꯍꯧꯖꯤꯛ ꯆꯍꯤ ꯌꯧꯗ꯭ꯔꯤꯗꯅꯥ ꯑꯗꯨ ꯆꯍꯤ ꯇꯔꯥ ꯇꯔꯥꯃꯉꯥ ꯐꯥꯎ ꯅꯪ ꯇꯧꯕ ꯌꯥꯏ ꯀꯩꯅꯣ
ꯍꯣꯏ ꯆꯍꯤ ꯅꯧꯔꯤꯌꯦ ꯆꯍꯤ ꯍꯧꯕꯁꯦ ꯐꯗꯤ ꯐꯕꯅꯦ ꯍꯥꯏꯔꯗꯤ
ꯍꯣꯏ ꯂꯨꯍꯣꯡꯗ꯭ꯔꯤ ꯂꯨꯍꯣꯡꯉꯨꯔꯖꯨ ꯃꯤ ꯆꯍꯤ ꯑꯅꯤ ꯑꯍꯨꯝꯗꯤ ꯑꯗꯨꯝ ꯇꯧꯋꯤꯗ
ꯇꯧꯕꯅꯦ ꯇꯧꯕ ꯌꯥꯕꯅꯦ ꯇꯧꯋꯦ ꯑꯗꯨꯏꯁꯨ ꯑ
ꯐꯤꯠ ꯑꯣꯏꯔꯗꯤꯀꯣ ꯑꯗꯨꯝ ꯐꯤꯠ ꯑꯣꯏꯔꯗꯤ ꯌꯥꯝꯕꯅꯤꯗ ꯃꯣꯏꯒꯤ ꯑꯦꯛꯁꯦꯞꯇꯦꯕꯜꯁ ꯏꯁꯇꯦꯟꯗꯔꯠ ꯑꯃ ꯂꯩꯗꯅꯥ ꯃꯣꯏ ꯑꯦꯚ꯭ꯔꯤ ꯁꯤꯛꯁ ꯃꯟꯔ ꯃꯣꯏꯟ ꯇꯧꯕꯗꯣ ꯅꯠꯇ꯭ꯔ ꯑꯦꯚ꯭ꯔꯤ ꯊ꯭ꯔꯤ ꯃꯟꯔ ꯃꯥ ꯇꯧꯕꯅꯦ ꯑꯗꯨꯗꯣ ꯐꯤꯠꯅꯦꯁꯀꯤ
ꯐꯤꯠ ꯑꯣꯏꯔꯁꯨ ꯑꯃ ꯂꯩꯗ ꯍꯥꯏꯕꯗꯤ ꯏꯃꯨꯡ ꯃꯅꯨꯡ ꯅ ꯀꯣ ꯍꯥꯏꯕꯗꯤ ꯍꯥꯏꯔꯛꯀꯅꯦꯕ ꯑꯗꯨꯝ ꯌꯨꯝꯒꯩ ꯄꯥꯥꯜꯂꯗꯤ ꯑꯗꯨꯃꯥꯏꯅ ꯇꯧꯕꯗꯣ ꯆꯠ ꯇꯧꯕꯗꯣ ꯃꯤꯉꯣꯟꯗ ꯑꯗꯨ ꯐꯖ ꯗꯦ ꯒꯨꯝꯕ ꯍꯥꯏꯔꯛꯀꯅꯤ ꯑꯗꯨ ꯀꯝꯃꯜꯁꯔꯤꯅꯤ ꯍꯥꯏꯕꯗꯤ ꯑꯩꯈꯣꯏꯗꯤ ꯑꯩꯈꯣꯏ ꯑꯦꯔꯤꯌꯥꯗꯗꯤꯀꯣ ꯑꯗꯨꯝ ꯅꯣꯏꯗꯤ ꯇꯧꯗ꯭ꯔꯁꯨ ꯈꯪꯗꯦꯀꯣ ꯑꯈꯣꯏ ꯑꯦꯔꯤꯌꯥꯗꯗꯤ ꯑꯗꯨꯝ ꯒꯨꯝꯕ ꯂꯩꯌꯦꯕꯀꯣ ꯑꯗꯨ ꯃꯤ ꯃꯤꯒꯤ ꯃꯤꯠꯌꯦꯡ ꯑꯗꯨꯃꯥꯏꯅ ꯇꯧꯕ ꯌꯥꯗꯦ ꯇꯧꯕ ꯌꯥꯗꯦ ꯌꯥꯝ ꯍꯥꯏꯌꯦꯕꯀꯣ ꯏꯃꯥ ꯏꯄꯥ ꯈꯣꯏꯅ ꯇꯝꯃꯦꯕ ꯑꯗꯨꯃꯥꯏꯅ ꯇꯝꯃꯦ ꯑꯗꯨꯒꯤ
ꯍꯣꯏ ꯅꯪꯒꯤ ꯅꯨꯄꯥ ꯅꯪꯒꯤ ꯅꯨꯄꯥꯗꯨꯅꯕꯨ ꯊꯕꯛ ꯐꯪꯗ꯭ꯔꯗꯤ ꯅꯪ ꯇꯧꯔꯖꯨ ꯌꯥꯏ ꯀꯥꯏꯗꯦꯗ ꯑꯗꯨꯕꯨꯗꯤ ꯅꯨꯄꯥꯗꯨꯅ ꯅꯪꯅ ꯅꯪꯒꯤ ꯂꯩꯐꯝꯗꯨꯗ ꯂꯥꯛꯑꯒ ꯁꯪꯉꯒ ꯑꯉꯥꯡ ꯌꯦꯡꯉꯒ ꯂꯩꯕ ꯂꯩꯔꯁꯨ ꯌꯥꯏꯗꯅꯥ ꯂꯨꯍꯣꯡꯉꯖꯦ ꯑꯗꯨꯕꯨ ꯅꯪꯒꯤ ꯅꯨ ꯄꯥꯗꯨꯅ ꯊꯕꯛ ꯑꯆꯥꯎꯕ ꯇꯧꯔꯗꯤ ꯑꯗꯨꯝ ꯇꯣꯛꯀꯤꯕꯖꯨ ꯌꯥꯏ ꯅꯪꯅ ꯍꯥꯎꯁ ꯋꯥꯏꯐ ꯑꯣꯜꯂꯒ ꯅꯪꯒꯤ ꯅꯍꯥꯟ ꯑꯦꯛꯁꯄꯤꯔꯦꯟꯁꯁꯤꯡꯗꯨ ꯊꯕꯛ ꯋꯔꯛ ꯐ꯭ꯔꯣꯝ ꯍꯣꯝꯒꯨꯝꯕꯗ ꯑꯃꯨꯛꯀ ꯑꯣꯟꯁꯤꯟꯕ ꯅꯠꯇ꯭ꯔꯒ ꯊꯕꯛ ꯂꯣꯀꯦꯜꯗ ꯇꯧꯕꯒꯣ
ꯎꯝ ꯌꯥꯏ ꯑꯗꯨꯁꯨ ꯑꯗꯨꯁꯨ ꯈ ꯍꯣꯏ ꯌꯥꯏꯗ ꯎꯝ ꯑꯩꯅꯕꯨ ꯊꯕꯛ ꯇꯧꯅꯤꯡꯗ꯭ꯔꯗꯤꯀꯣ ꯍꯥꯏꯕꯗꯤ ꯑꯩꯗꯤ ꯍꯧꯖꯤꯛ ꯁꯤꯗꯤ ꯑꯩꯗꯤ ꯄꯩꯁꯥ ꯇꯥꯅꯤꯡꯕꯒꯤ ꯅꯠꯇꯦꯕ ꯍꯥꯏꯕꯗꯤ ꯑꯗꯨꯒꯤ ꯊꯕꯛꯇꯣ ꯑꯥ ꯀꯩꯅꯣꯝꯃ ꯑꯗꯨꯝ ꯄꯥꯝꯕꯗꯣ ꯅꯠꯇꯕꯗ ꯍꯣꯏ ꯑꯗꯨꯃꯥꯏꯅꯅꯦꯕ ꯑꯗꯨꯒꯤ ꯈꯪꯗꯦ ꯑꯗꯨ ꯑꯩꯒꯤ ꯀꯣ ꯇꯝꯂꯛꯄ ꯀꯥꯟꯗꯗꯤ ꯍꯣꯏ ꯇꯣꯛꯄꯁꯨ ꯌꯥꯏ ꯑꯗꯨ ꯇꯟꯗꯕ ꯑꯗꯨꯝꯕ ꯑꯥ ꯇꯣꯛꯑꯣꯒꯨꯝꯕ ꯅꯪ ꯑꯥ ꯅꯪꯅ ꯅꯪꯅ ꯇꯧꯗꯣꯏ ꯁꯔꯨꯛꯄꯨꯗꯤ ꯑꯩꯅ ꯑꯁꯤꯗ ꯑꯗꯨꯝ ꯁꯄ꯭ꯂꯥꯏ ꯇꯧꯕ ꯌꯥꯏꯌꯦ ꯑꯗꯨꯒꯨꯝꯕꯗꯤ ꯑꯗꯨꯒꯨꯝꯕ ꯒꯨꯝꯕ ꯇꯧꯔꯗꯤ ꯑꯩꯗꯤ ꯑꯗꯨꯒꯨꯝꯕꯗꯤ ꯌꯥꯗꯦꯍꯦ
ꯗꯤꯚꯣꯔꯁ ꯗꯤꯚꯣꯔꯁꯇꯨꯗꯤ ꯇꯧ ꯒꯟ ꯑꯗꯨꯗꯤ ꯌꯥꯗꯦꯗ ꯀꯅꯣ ꯑꯩꯅ ꯍꯥꯏꯕꯗꯤ ꯎꯝ ꯅꯪꯖꯨ ꯑꯉꯥꯡ ꯂꯩꯒ꯭ꯔꯗꯤ ꯊꯕꯛ ꯇꯧꯅꯤꯡꯉꯣꯏꯗ
ꯍꯣ ꯍꯣꯏ ꯑꯗꯨ ꯑꯗꯨꯒꯨꯝꯕ ꯂꯥꯛꯔꯗꯤ ꯍꯣꯏ ꯃꯇꯥꯡ ꯑꯃ ꯂꯥꯛꯑꯔꯗꯤ ꯍꯣꯏ ꯇꯣꯛꯀꯅꯤꯗ ꯀꯣ ꯍꯩꯕꯗꯤ ꯏꯁꯥꯅ ꯏꯁꯥꯅ ꯌꯥꯅ ꯏꯁꯥꯅ ꯇꯧꯅꯤꯡꯗꯅ ꯇꯣꯛꯔꯗꯤ ꯑꯃꯅꯦ
ꯎꯝ
ꯍꯣꯏ
ꯅꯨꯄꯥꯁꯤꯡꯗꯤ ꯃꯣꯏ ꯊꯕꯛ ꯐꯖꯅ ꯇꯧꯔꯗꯤ ꯑꯈꯣꯏ